ꯍꯜꯂꯣ
ꯇꯥꯕ꯭ꯔꯣ
ꯇꯥꯕ꯭ꯔꯣ ꯇꯥꯏꯌꯦ ꯇꯥꯏꯌꯦ
ꯑꯣ
ꯆꯥꯛ ꯏꯁꯤꯡ ꯎꯅꯔꯦ ꯆꯥꯔꯦ ꯆꯥꯛ ꯇꯣꯛꯄ ꯀꯨꯏꯗ꯭ꯔꯤ ꯆꯥꯛ ꯇꯣꯛꯑꯒ ꯊꯕꯛ ꯂꯣꯏꯁꯜꯂꯒ ꯆꯪꯉꯛꯄꯗ ꯉꯥꯏꯔꯦ ꯀꯔꯤ ꯏꯟꯖꯥꯡ ꯆꯥꯔꯕ ꯀꯣꯕꯤ ꯍꯪꯒꯥꯝ ꯍꯥꯏꯅ ꯍꯪꯒꯥꯝ ꯃꯈꯜ ꯑꯃ ꯂꯩꯕ ꯗꯣ ꯈꯪꯕ꯭ꯔꯥ
ꯑꯥ
ꯑꯗꯨꯗꯣ ꯆꯝꯊꯣꯡ ꯆꯥ ꯑꯗꯨꯗꯣꯀꯣ ꯄꯥꯛ ꯅꯝ ꯈꯣꯏꯅꯦ ꯍꯣꯏꯗꯝ ꯅꯪꯒꯤ ꯐꯣꯟꯗꯣ
ꯈꯤꯇꯪ ꯅꯛ ꯅꯛꯁꯜꯂ ꯉꯥꯡꯉꯛꯑꯣ ꯃꯈꯣꯟ ꯈꯔ ꯇꯞꯄꯦ
ꯅꯛꯁꯤꯜꯂꯒꯅꯤ ꯉꯥꯡꯉꯤꯖꯦ ꯏ꯭ꯁꯄꯤꯀ꯭ꯔ ꯌꯥꯗ꯭ꯔꯥꯕ ꯈꯪꯗꯦ
ꯇꯥꯕꯨꯗꯤ ꯇꯥꯏ ꯇꯥꯕꯨꯗꯤ ꯇꯥꯏ ꯈꯤꯇꯪ ꯃꯈꯣꯟꯗꯨ ꯁꯣꯟꯗꯕ ꯍꯥꯏꯇꯥꯔꯦ
ꯎꯝ ꯏꯐꯨꯜꯒ ꯆꯪꯉ ꯐꯨꯜꯂꯕ ꯈꯪꯗꯦꯅꯦ ꯁ꯭ꯄꯤꯀ꯭ꯔꯖꯦ ꯑꯣ ꯈꯣꯢ ꯅꯦ ꯍꯣꯏꯗꯒꯤ ꯈꯣꯏ ꯅꯦ ꯍꯣꯏꯗꯒꯤ ꯄꯥꯛꯅꯝꯃꯣ ꯍꯋꯥꯏ ꯃꯅꯥ ꯊꯣꯡꯕ ꯄꯤꯔꯛꯏ ꯑꯗꯨꯒ ꯆꯥꯔꯦ
ꯑꯣ ꯍꯪꯒꯥꯝ ꯅꯦ ꯍꯋꯥꯏ ꯃꯅꯥꯅꯦ ꯄꯥꯛꯅꯝꯒ
ꯎꯝ
ꯍꯥꯎ ꯍꯥꯎꯔꯝ ꯅꯤꯅꯦ ꯑꯗꯨꯗꯤ
ꯍ ꯍꯥꯎꯋꯤꯔꯥ ꯍꯥꯎꯇ꯭ꯔꯤꯔꯥ ꯈꯪꯗꯦ ꯄꯪꯆꯥꯥ ꯃꯆꯥꯒꯔꯦ ꯆꯔꯥ ꯁꯤꯗꯅ ꯅꯨꯉꯥꯏ ꯂꯩꯗ ꯀꯂꯦꯟ ꯊꯥꯒꯤ ꯍꯪꯒꯥꯝꯗꯨꯕꯨ ꯍꯥꯎꯕ꯭ꯔꯣ ꯍꯥꯎꯋꯦ ꯍꯥꯎꯋꯦ ꯑ ꯑꯗꯨꯕꯨꯗꯤ
ꯊꯣꯠꯄ꯭ꯔ ꯍꯥꯏꯁꯦ ꯊꯣꯡꯕꯗ
ꯑꯥ ꯀꯣꯕꯤ ꯍꯪꯒꯥꯝꯅꯦꯅ
ꯍꯋꯥꯏ ꯃꯅꯥ ꯊꯣꯡꯕꯗꯨꯗꯤ ꯀꯃꯥꯏ ꯊꯣꯡꯏꯅꯣꯍꯦ ꯑꯩ ꯑꯃꯨꯛꯇ ꯆꯥꯗ꯭ꯔꯤꯅꯦ
ꯍꯋꯥꯏ ꯃꯅꯥ ꯍꯋꯥꯏ ꯃꯅꯥꯁꯦ ꯍꯋꯥꯏ ꯃꯅꯥ ꯑꯁꯥꯡꯕꯤꯒꯨꯝꯕ ꯄꯣꯡ ꯍꯋꯥꯏ ꯃꯅꯥꯒꯨꯝꯕ ꯑꯗꯨꯒꯨꯝꯕꯗꯨ ꯊꯣꯡꯅ ꯆꯥꯅꯩꯌꯦꯕꯀꯣ
ꯍꯋꯥꯏ ꯃꯅꯥ ꯑꯁꯥꯡꯕꯤꯒꯤ ꯃꯁꯛ ꯃꯅꯥꯁꯦ
ꯀꯩꯗꯧꯔꯕ
ꯑꯗꯨꯗꯣ ꯊꯣꯡꯉ ꯆꯥꯕ ꯍꯥꯎꯕ꯭ꯔꯕ
ꯍꯥꯎꯋꯦ
ꯎꯝ ꯑꯩ ꯑꯃꯨꯛꯇ ꯆꯥꯗ꯭ꯔꯤ
ꯑꯥ ꯀꯅꯥ ꯀꯅꯥꯅꯣ ꯌꯥꯝꯅ ꯃꯅꯤꯡꯗ ꯃꯈꯣꯜ ꯌꯥꯝ ꯇꯥꯏꯗ
ꯑꯁ ꯈꯪꯗꯦ ꯈꯪꯗꯦ ꯑꯩꯈꯣꯏꯁꯤ ꯂꯩꯔꯤꯕ ꯍꯣꯁꯇꯦꯜꯖꯦ
ꯎꯝ
ꯌꯨ ꯉꯥꯎꯁꯜꯂꯒ ꯂꯥꯎ ꯈꯣꯡꯕ ꯃꯌꯥꯝ ꯂꯩ ꯂꯋꯥꯏ ꯃꯆꯥ ꯇꯥꯕ
ꯑꯥ
ꯑꯁ ꯑꯩ ꯑꯁꯣꯝ ꯅꯥꯀꯟꯗ ꯆꯠꯀꯦꯀꯣ ꯔꯣꯃꯤꯌꯣ ꯇꯥꯕ꯭ꯔꯣ
ꯑꯥꯎ ꯑꯥꯎ
ꯎꯝ
ꯃꯈꯣꯟꯗꯤ ꯑꯗꯨꯝ ꯇꯥꯔꯤꯗ
ꯃꯣꯏ ꯑꯁꯤ ꯌꯨꯝ
ꯋꯥꯍꯩ ꯐꯖꯗꯕ ꯌꯥꯎꯔꯛꯄ ꯑꯗꯨꯗꯩ ꯀꯞ ꯂꯥꯞꯊꯣꯔꯛꯄꯅꯤ ꯎꯝ
ꯇꯥꯒ꯭ꯔꯗꯤ ꯅꯨꯡꯉꯥꯏꯇꯦꯗꯅ
ꯎꯝ
ꯑꯗꯨꯒꯤ
ꯊꯛꯆꯟ ꯆꯥꯁꯟꯂꯒ ꯂꯥꯎꯕꯗꯨꯗꯤ ꯂꯥꯏꯔꯤꯛ ꯂꯥꯏꯁꯨ ꯇꯝꯕꯒꯤ ꯀꯧꯅꯣꯗ꯭ꯔꯣ
ꯎꯝ ꯎꯝ
ꯆꯥꯎ ꯊꯤꯎ ꯑꯗꯨꯒ ꯃꯤꯒꯤ ꯂꯥꯏꯔꯤꯛ ꯄꯥꯔꯝꯒꯅꯤ ꯈꯪꯗꯦ ꯑꯃ ꯇꯧꯔꯝ ꯀꯣꯏꯂꯥꯎ ꯀꯣꯏꯂꯥꯎ ꯂꯥꯎꯔꯒ ꯀꯔꯤꯗ ꯂꯦꯝꯃꯤꯅꯣ ꯈꯪꯗꯦ
ꯗꯦꯟ ꯂꯩꯇ꯭ꯔꯣ ꯅꯣꯏꯒꯤ
ꯑꯁ ꯂꯩꯇꯦꯗ ꯍꯣꯁꯇꯦꯜꯅꯦ ꯇꯧꯔꯤꯖꯦ ꯍꯣꯁꯇꯦꯜ ꯑꯃ ꯁꯥꯔꯝꯃꯦꯕꯨꯅꯦ
ꯑꯥ
ꯀꯤꯌꯔ ꯇꯦꯛꯀꯔ ꯑꯍꯤꯡ ꯂꯦꯛꯄꯁꯨ ꯅꯠꯇꯦ
ꯑꯥ
ꯋꯥꯠ
ꯑꯥ
ꯅꯨꯄꯥꯒꯤ ꯁꯦ ꯈꯔ ꯃꯊꯣꯡ ꯆꯥꯕ ꯋꯥꯠꯅꯤ ꯅꯨꯄꯤꯒꯤꯅ ꯈꯔꯅꯦ ꯀꯤꯌꯔ ꯇꯦꯀꯔꯒ ꯂꯧꯗꯅ ꯁꯦꯟꯅꯗꯅꯀꯣ
ꯎꯝ ꯑꯁ ꯅꯨꯄꯥꯒꯤꯗꯤ ꯁꯦꯟꯅꯕꯁꯨ ꯉꯝꯗꯕ ꯅꯦ ꯑꯃꯨꯛ ꯉꯥꯡꯉꯨꯔꯁꯨ ꯐꯔꯛ ꯇꯥꯛꯄꯤ ꯑꯗꯨꯅ ꯃꯣꯏ ꯂꯩꯕ ꯇꯜꯂꯝꯃꯅꯤ
ꯁꯦꯟꯅꯕ ꯉꯝꯗꯕ ꯍꯥꯢꯖꯦ ꯃꯣꯏꯅꯅꯦ ꯐꯖꯅ ꯔꯨꯜꯁꯇꯣ ꯅꯤꯌꯣꯝꯗꯣ ꯆꯠꯂꯒ ꯊꯝꯃꯗꯤ ꯀꯩꯁꯨ ꯇꯧꯔꯣꯏꯗꯣꯏꯅꯦ
ꯎꯝ
ꯃꯤ ꯌꯨꯝ ꯌꯨꯝꯗ ꯇꯣꯉꯥꯟ ꯇꯣꯉꯥꯟꯕ ꯕꯣꯔꯥꯁꯤꯡꯗ ꯅꯨꯄꯥꯥ ꯍꯣꯁꯇꯦꯜ ꯃꯌꯥꯝ ꯊꯝꯃꯤꯗꯨꯗꯤ ꯑꯗꯨ ꯐꯖꯅ ꯅꯤꯌꯣꯝ ꯃꯇꯨꯡ ꯏꯟꯅ ꯆꯠꯂꯤꯗꯨꯗꯤ
ꯃꯥꯅꯦ ꯃꯥꯅꯤ ꯑꯗꯨꯕꯨꯗꯤ
ꯃꯁꯥꯒꯤꯗꯤ ꯑꯣꯏꯔꯝꯕ ꯑꯣꯖꯥꯁꯤꯖꯤꯡꯗꯣ ꯍꯣꯁꯇꯦꯜꯗ ꯂꯥꯛꯄ ꯄꯩꯁꯥꯁꯤꯡꯗꯣ ꯈꯔ ꯑꯗꯨꯝ ꯄꯥꯝꯃꯕꯀꯣ ꯑꯣꯏꯁꯤꯜꯂꯒ ꯄꯩꯁꯥ ꯃꯣꯏ
ꯑꯣ
ꯑꯗꯨꯅ ꯂꯩꯕ ꯗꯨꯅ ꯀꯃꯥꯏ ꯁꯥꯗꯅ ꯀꯃꯥꯏ ꯀꯃꯥꯏꯅ ꯂꯩꯔꯤ ꯑꯃ ꯇꯧꯔꯤꯅꯣ ꯌꯦꯡꯖꯤꯜ ꯂꯥꯛꯇꯕ
ꯎꯝ
ꯀꯨꯁꯤ ꯔꯥꯁꯤ ꯇꯧꯅꯕ ꯃꯥꯁꯇꯔ ꯇꯝꯃꯃꯤꯅ ꯁꯦꯅꯥꯕꯒꯤꯗꯣ ꯀꯍꯦꯟꯅ ꯃꯊꯧ ꯇꯥꯗꯒꯨꯝꯅꯤ ꯅꯠꯇꯕꯅꯤꯀꯣ ꯃꯁꯥ ꯃꯁꯥꯅ ꯒ꯭ꯌꯥꯟ ꯇꯥꯒꯗꯕꯅꯦꯕ
ꯃꯥꯅꯤ ꯃꯥꯅꯤ ꯍꯥꯏꯗꯤ ꯃꯥꯁꯇꯔ ꯂꯣꯏꯕ ꯍꯥꯏꯁꯤꯗꯕꯨ ꯃꯦꯆꯣꯔ ꯑꯣꯏꯕꯒ ꯆꯞ ꯃꯥꯟꯅꯔꯕꯅꯦ
ꯎꯝ
ꯑꯗꯨꯅ ꯃꯁꯥꯅ ꯒ꯭ꯌꯥꯟ ꯇꯥꯗ꯭ꯔꯗꯤ ꯃꯣꯏ ꯒ꯭ꯌꯥꯟ ꯇꯥꯔꯔꯣꯏ ꯃꯄꯨꯟꯁꯤꯒꯤ ꯑꯣꯏꯅ
ꯃꯌꯨꯝ ꯑꯁꯨꯃꯥꯏꯅ ꯑꯝꯇ ꯊꯛ ꯆꯥꯔꯒ ꯃꯌꯨꯝ ꯑꯝꯇ ꯂꯥꯎ ꯆꯣꯕ ꯉꯝꯃꯗꯤ
ꯍꯣꯏ
ꯑꯗꯨ ꯁꯥꯏꯖꯦ ꯑꯀꯟ ꯑꯊꯧ ꯁꯥꯏ ꯇꯥꯅꯤꯡꯗꯦ
ꯑꯁ ꯈꯪꯗꯦꯗ ꯍꯧꯖꯤꯛꯀꯥꯟꯖꯦ ꯌꯨ ꯅꯤꯁꯥꯄꯨꯁꯥ ꯆꯥꯗꯕ ꯑꯝꯇ ꯂꯩꯇ꯭ꯔꯦ
ꯀꯗꯧꯕ
ꯌꯨ ꯉꯥꯎꯕ ꯅꯤꯁꯥ ꯄꯨꯁꯥ ꯆꯥꯗꯕ ꯑꯝꯇ ꯂꯩꯇ꯭ꯔꯦ
ꯎ ꯑꯦ ꯅꯤꯁꯥ ꯆꯥꯗꯕ
ꯅꯤꯁꯥ ꯆꯥꯗꯕ ꯑꯈꯣꯏ ꯂꯩꯖꯤꯗꯤ ꯏꯁ ꯌꯥꯔꯦ ꯌꯥꯔꯦ ꯂꯣꯟꯅ ꯊꯨꯞꯅ ꯆꯥꯔꯝꯅꯤ
ꯇꯦꯔꯥ ꯍꯣꯏ ꯅꯦꯁꯥꯕꯨꯗꯤ ꯆꯥꯗꯦ ꯍꯥꯏꯕꯗꯤ ꯌꯥꯔꯣꯏꯀꯣ ꯌꯨꯒꯨꯝꯕ ꯈꯊꯛꯄ ꯑꯗꯒꯤ ꯌꯥꯝ ꯇꯥꯡꯅ ꯍꯥꯏꯇꯥꯔꯦ
ꯎꯝ
ꯊꯛ ꯆꯥꯔꯁꯨ ꯑꯈꯣꯢꯗꯤ ꯂꯥꯎꯈꯣꯠꯄꯁꯦ ꯄꯥꯝꯗꯦꯕ ꯐꯖꯅ ꯋꯥꯔꯤꯗ ꯅꯨꯡꯉꯥꯏꯅ ꯁꯥꯟꯅꯔꯝꯃꯒ
ꯎꯝ
ꯃꯤꯒꯤ ꯀꯥꯗ ꯆꯠꯂꯒ ꯂꯥꯎ ꯈꯣꯡꯕꯗꯨꯗꯤ ꯌꯨ ꯉꯥꯎꯗꯕ ꯀꯧꯏ ꯌꯨ ꯉꯥꯎꯕ ꯃꯤ ꯑꯝꯇꯅꯅꯦ ꯈꯪꯉꯕ ꯂꯥꯎꯅꯤꯡꯉꯣꯢ
ꯎꯝ ꯂꯥꯎꯅꯤꯡꯉꯣꯏ
ꯨ ꯌꯨ ꯉꯥꯎꯗꯕ ꯃꯤꯒꯩꯁꯤꯅꯦ ꯂꯥꯎꯔꯤꯁꯦ ꯉꯁꯤꯗꯤ ꯄꯨꯡ ꯕꯥꯔꯣ ꯃꯈꯥꯏꯗ ꯕꯣꯜ ꯂꯩ ꯍꯥꯏ ꯌꯦꯡꯉꯣꯏꯗ꯭ꯔꯣ
ꯌꯦꯡꯗꯣꯏꯅꯦ ꯑꯗꯣ ꯍꯧꯖꯤꯛ ꯉꯍꯥꯛꯇꯪ ꯇꯨꯝꯊꯣꯛꯑ ꯍꯣꯔꯦꯟ ꯑꯃꯨꯛ ꯍꯧꯒꯠꯂ ꯌꯦꯡꯗꯣꯏꯅꯦ
ꯏꯁ ꯐꯩꯅꯦ ꯅꯪꯗꯤ
ꯎꯝ
ꯀꯅꯥ ꯀꯅꯥ ꯌꯦꯡꯗꯣꯢꯕ
ꯌꯥꯔꯦ
ꯀꯅꯥ
ꯀꯅꯥ ꯑꯩꯈꯣꯏ ꯃꯥꯍꯣꯏ ꯑꯩꯈꯣꯏ ꯅꯦꯍꯣꯏ ꯑꯩꯈꯣꯏꯒꯩ ꯌꯦꯡꯗꯣꯏꯅꯦꯕ
ꯑꯣ ꯊꯥꯏꯅꯗꯤ ꯋꯥꯔꯜ ꯀꯞꯁꯦ ꯄꯨꯡ ꯑꯈꯣꯏ ꯅꯨꯡꯊꯤꯟꯒꯤ ꯃꯇꯝ ꯍꯥꯏꯇꯥꯔꯦꯀꯣ ꯇꯨ ꯊꯥꯎꯖꯟ
ꯇꯨ ꯊꯥꯎꯖꯟ ꯇꯦꯟꯗꯒ ꯇꯧꯈꯤꯕ ꯋꯥꯔꯜ ꯀꯞ ꯇꯨ ꯊꯥꯎꯖꯟ ꯐꯣꯔꯇꯤꯟꯗꯒ ꯇꯧꯈꯤꯕ ꯋꯥꯔꯜ ꯀꯞꯇꯣ
ꯑꯗꯨꯗꯤ ꯅꯨꯡꯊꯤꯟꯒꯤ ꯃꯇꯝꯗꯒ ꯁꯥꯟꯅꯗꯅꯀꯣ ꯑꯗꯨ ꯃꯌꯥꯝꯁꯦ ꯌꯦꯡꯕ ꯐꯪꯍꯜꯂꯦꯕ ꯍꯟꯗꯛꯀꯤ ꯋꯥꯔꯜ ꯀꯞꯁꯤꯗꯤ ꯅꯣꯡꯉꯥꯜꯂꯝꯗꯥꯏꯒꯨꯝꯕ ꯈꯔ ꯑꯍꯤꯡꯗ ꯈꯔ ꯌꯦꯡꯉꯣ ꯑꯗ ꯍꯥꯏꯗꯤ ꯌꯦꯡꯅꯤꯡ ꯌꯦꯡꯅꯤꯡ ꯌꯦꯡꯗꯕ ꯐꯪꯗ ꯐꯪꯗꯕ ꯃꯌꯥꯝ ꯌꯥꯎꯋꯦ ꯇꯥꯕ꯭ꯔꯣ
ꯍꯥꯥ ꯑꯝꯇꯒ ꯍꯥꯏꯔꯛꯑꯣꯅꯦ
ꯀꯩꯗꯧꯔꯤꯅꯣ ꯅꯪ
ꯀꯩꯝ ꯇꯧꯗꯦ ꯑꯣ ꯀꯩꯅꯣꯝ ꯈꯜꯂꯨꯕ
ꯊꯥꯏꯅ ꯋꯥꯔꯜꯀꯞ
ꯎꯝ
ꯅꯨꯡꯗꯥꯡ ꯃꯇꯝꯗꯒ ꯇꯧꯗꯅ ꯅꯨꯡꯗꯥꯡꯗꯒ ꯑꯗꯨꯝ ꯊꯥꯔꯛꯇꯅꯅꯦ ꯃꯌꯥꯝꯁꯦ ꯊꯕꯛ ꯋꯥꯅ ꯁꯨꯔꯒꯅꯦ
ꯎꯝ ꯅꯨꯡꯉꯥꯢꯅ ꯇꯨꯝꯒꯦꯅ ꯅꯪ ꯍꯥꯏ ꯈꯜꯂꯦ ꯎꯝ ꯍꯟꯗꯛꯀꯤ ꯇꯧꯔꯤꯕ ꯋꯔꯜꯀꯞ ꯁꯤꯗꯤꯅꯦ ꯑꯌꯨꯛ ꯃꯤꯅ ꯊꯕꯛ ꯆꯤꯟꯅꯕ ꯃꯇꯝ ꯑꯗꯒꯤꯗꯤ ꯑꯍꯤꯡꯒꯨꯝꯕꯗ ꯄꯣꯊꯥꯕ ꯃꯇꯝꯗ ꯑꯩꯅ ꯊꯥꯔꯦ ꯊꯥꯅꯗ꯭ꯔꯦꯕ ꯍꯣꯏ ꯃꯣꯏꯒꯤ ꯇꯥꯏꯝ ꯖꯣꯟ ꯆꯥꯟꯅꯗꯕꯩ ꯑꯣꯏꯔꯝꯅꯤꯌꯦ
ꯑꯗꯨꯏꯁꯨ ꯇꯥꯏꯝ ꯖꯣꯟ ꯆꯥꯟꯅꯗ꯭ꯔꯁꯨ ꯃꯇꯝꯗꯨ ꯂꯩꯇꯅ ꯃꯃꯥꯡ ꯇꯨ ꯇꯨ ꯊꯥꯎꯖꯟ ꯇꯦꯟꯗꯒ ꯇꯧꯈꯤꯕ ꯋꯥꯔꯜ ꯀꯞꯇꯣ ꯑꯧꯗꯒꯤꯗꯤ ꯑꯇꯣꯞꯄ ꯃꯐꯝꯗꯒ ꯇꯨ ꯊꯥꯎꯖꯟ ꯐꯣꯔꯇꯤꯟꯗꯒ ꯇꯧꯒꯤꯕ ꯋꯥꯔꯜ ꯀꯞꯄꯨꯗꯤ ꯑꯗꯨꯝ
ꯅꯨꯡꯗꯤꯟꯒꯨꯝꯕ ꯅꯨꯡꯗꯥꯡꯒꯨꯝꯕꯗ ꯑꯗꯨꯝ ꯌꯦꯡꯒꯦ ꯐꯪꯉꯝꯃꯦꯕ ꯌꯦꯡꯉꯦ ꯌꯦꯡꯉꯦ ꯑꯩꯈꯣꯏꯁꯨ ꯅꯍꯥꯟꯋꯥꯢ ꯑꯩꯈꯣꯏ ꯃꯌꯥꯝ ꯄꯨꯂꯞꯀ ꯇꯧꯔꯒ ꯐꯛꯀ ꯊꯥꯔꯒ ꯌꯦꯡꯉꯦ ꯑꯗꯣ ꯈꯪꯗꯦꯗ ꯋꯥꯈꯜꯁꯦ ꯅꯨꯡꯉꯥꯏꯕꯗꯣ ꯈꯣꯏ ꯑꯉꯥꯡ ꯑꯣꯢꯔꯤꯀꯥꯟꯗ ꯌꯦꯡꯈꯤꯕꯗꯣ ꯑꯗꯨꯗꯨꯅꯗꯤ ꯅꯨꯡꯉꯥꯏꯕ ꯅꯨꯡꯉꯥꯏꯕ ꯍꯦꯜꯂꯦꯕ
ꯑꯁ ꯊꯥꯏꯅꯪ ꯐꯖꯅ ꯍꯦꯜꯂꯤꯗ ꯅꯨꯡꯉꯥꯏꯕꯁꯦ ꯍꯧꯖꯤꯛꯇꯤ ꯀꯥꯏꯗꯒꯤ ꯄꯩꯁꯥ ꯐꯪꯅꯕꯒꯤ ꯋꯥꯔꯜ ꯀꯞ ꯁꯥꯟꯅꯔꯕ ꯈꯪꯗꯦ ꯃꯃꯤꯡ ꯈꯪꯗꯕ ꯍꯩꯖꯨ ꯍꯩꯇꯕꯅꯦ ꯇꯤꯝ ꯃꯌꯥꯝ ꯍꯥꯞꯆꯜꯂꯦ ꯍꯥꯏꯇꯥꯔꯦ ꯑꯍꯩ ꯑꯍꯩꯕ ꯐꯤꯂꯝꯗꯣ
ꯗꯣ
ꯑꯗꯨꯐꯥꯎꯗ ꯀ꯭ꯋꯥꯂꯤꯐꯥꯏ ꯂꯧꯊꯣꯛꯈ꯭ꯔꯦ ꯆꯍꯤ ꯆꯨꯞꯄ ꯋꯥꯔꯜ ꯀꯞꯀ ꯂꯧꯗꯅ ꯂꯥꯛꯏꯕ ꯂꯝ ꯑꯃ ꯏꯇꯥꯂꯤꯒꯗꯣꯟ ꯀ꯭ꯋꯥꯂꯤꯐꯥꯏ ꯑꯣꯏꯗꯦꯌꯦ
ꯇꯥꯕ ꯅꯠꯇ꯭ꯔꯣ
ꯍꯥꯎ ꯉꯥꯏꯈꯣ ꯄꯥꯏꯌꯨꯀꯣ ꯑꯃꯇꯪ
ꯑꯩ ꯅꯪ ꯊꯕꯛ ꯆꯤꯜꯂꯗꯤ ꯑꯩ ꯊꯝꯃꯒꯦ
ꯎꯝ ꯑꯩ ꯑꯃꯨꯛ ꯇꯧꯔꯛꯀꯦ
ꯊꯝꯃꯦ ꯊꯝꯃꯦ